ꯍꯜꯂꯣ
ꯍꯜꯂꯣ
ꯇꯥꯔꯔꯕꯣ
ꯇꯥꯔꯦ ꯇꯥꯔꯦ
ꯑꯁ ꯀꯩꯗꯧꯔꯝꯃꯤꯅꯣ
ꯑꯁ ꯏꯕꯦꯝꯃꯅꯪꯕꯨ ꯑꯩꯒꯤ ꯄꯥꯎ ꯇꯥꯗ꯭ꯔꯕꯣ
ꯇꯥꯏꯌꯦ ꯇꯥꯏꯌꯦ ꯑꯗꯨꯅꯅꯤꯅꯦ ꯑꯩꯁꯨ ꯅꯪꯉꯣꯟꯗ ꯍꯪꯉꯛꯀꯦ ꯇꯧꯔꯝꯃꯤꯅꯦꯍꯦ ꯀꯌꯥꯝ ꯊꯤꯅ ꯉꯝꯃꯨ ꯔꯒꯦ
ꯍꯧꯖꯤꯛꯇꯤ ꯈꯔꯕꯨ ꯐꯒꯠꯂꯦꯗ ꯑꯩ ꯍꯧꯖꯤꯛꯄꯨꯗꯤ ꯍꯤꯞꯄꯤꯌꯦ ꯑꯩ ꯍꯣꯁꯄꯤꯇꯥꯜꯗ ꯂꯩꯔꯤꯌꯦ
ꯆꯥꯔꯁꯨ ꯇꯧꯗ꯭ꯔꯤꯕ ꯑꯣꯏꯔꯦ
ꯗꯤꯆꯥꯔꯖ ꯇꯧꯗ꯭ꯔꯤ ꯀꯨꯏꯕꯨꯗꯤ ꯀꯨꯏꯔꯔꯣꯏꯗ ꯗꯣꯛꯇꯔꯅ ꯀꯨꯏꯅ ꯑꯗꯨꯝ ꯈꯔꯅꯤ ꯂꯩꯕꯒ ꯑꯗꯨꯝ ꯈꯔꯅꯤ ꯌꯔꯅꯤ ꯍꯥꯏ ꯌꯨꯝ ꯀꯨꯝꯕ ꯍꯥꯏꯕꯗꯤ ꯆꯥꯡ ꯊꯥꯒꯤ ꯆꯦꯛꯑꯞ ꯑꯣꯏꯅ ꯂꯥꯛꯑꯣ ꯍꯤꯗꯥꯛ ꯀꯩꯀꯥꯁꯦ ꯆꯥꯡ ꯅꯥꯏꯅ ꯆꯥꯔꯒ ꯑꯗꯨꯝ ꯌꯥꯅꯤꯅ ꯍꯥꯏꯔꯦ ꯍꯧꯖꯤꯛꯇꯤ
ꯐꯔꯦ ꯈꯅ ꯐꯔꯅꯦ ꯑꯩꯁꯨ ꯉꯔꯥꯡ ꯏꯃꯥꯟꯅꯕꯤ ꯑꯃꯅ ꯍꯥꯏꯔꯛꯇꯅ ꯈꯪꯉꯤꯅꯦ ꯑꯗꯣ ꯀꯌꯥꯝ ꯀꯟꯅ ꯉꯝꯗꯖꯥꯠꯅꯣꯗ ꯗꯣꯛꯇꯔ ꯄꯨꯈꯠꯂꯦ ꯍꯥꯏꯗꯨꯗ ꯑꯩꯁꯨ ꯄꯥꯈꯠꯇꯅ ꯇꯧꯔꯛꯏꯅꯦ ꯅꯪ ꯈꯣꯟꯖꯦꯜꯂ ꯇꯥꯕꯗ ꯈꯔꯕꯨ ꯐꯕ ꯃꯥꯜꯂꯦꯗ
ꯍꯣꯏꯌꯦ ꯑꯩꯁꯨꯅꯦ ꯄꯥꯎꯗ ꯄꯥꯎꯗꯣ ꯍꯥꯏꯔꯛꯀꯗꯧꯗꯣ ꯍꯦꯛꯇ ꯄꯨꯈꯠꯂꯛꯄ ꯅꯨꯃꯤꯠꯇꯨꯗ ꯑꯩꯗꯤ ꯄꯨꯛꯇꯣ ꯅꯥꯕꯗꯅꯦ ꯊꯧꯔꯣ ꯃꯔꯣ ꯑꯣꯟꯕꯗꯒꯤ ꯑꯩꯁꯦ ꯀꯩꯁꯨ ꯇꯧꯔꯝꯗꯕꯅꯦꯕ ꯑꯗꯨꯗꯨꯒꯅꯦ ꯌꯥꯝ ꯉꯝꯍꯜꯂꯛꯇꯕꯗꯒꯤꯅꯦ ꯏꯃꯥ ꯍꯣꯏꯅ ꯇꯧꯔꯒ ꯑꯩꯗꯣ ꯑꯗꯨ ꯅꯨꯃꯤꯠꯇ ꯄꯨꯈꯠꯂꯛꯏꯅꯤ ꯅꯠꯇ꯭ꯔꯕꯗꯤꯅꯦ ꯏꯁ ꯗꯣꯛꯇꯔꯅ ꯍꯦꯟꯅꯕꯨ ꯍꯦꯟꯖꯤꯜꯂꯝꯕꯕꯨ ꯌꯥꯏ ꯍꯥꯏꯔꯤꯅꯤ
ꯀꯩꯁꯨ ꯊꯣꯏꯗꯣꯛꯄꯕꯨꯗꯤ ꯑꯣꯏꯔꯝꯗ꯭ꯔꯦꯗ ꯑꯗꯨꯝ ꯆꯥꯕ ꯊꯛꯄꯗꯣ ꯈꯤꯇꯪ ꯁꯣꯏ ꯅꯤꯌꯣꯝ ꯆꯨꯝꯍꯧꯗ꯭ꯔꯦ ꯑꯩꯗꯣ ꯍꯟꯗꯛꯇꯣ ꯊꯕꯛꯇꯣ ꯀꯟꯅ ꯆꯤꯟꯈꯠꯂꯛꯄꯗꯨꯗꯅꯦ ꯑꯌꯨꯛꯀꯤ ꯆꯥꯛꯇꯨꯁꯨ ꯊꯦꯡꯅ ꯊꯦꯡꯅ ꯆꯥꯔꯦ ꯑꯗꯣ ꯅꯨꯡꯗꯥꯡꯗꯨꯅ ꯆꯥꯕꯣꯏ ꯆꯥꯗꯕꯣꯏ ꯇꯨꯝꯃꯦ ꯑꯗꯨꯗꯨꯒꯤ ꯄꯨꯛ ꯆꯈꯥꯎ ꯈꯔ ꯁꯣꯛꯄ ꯖꯥꯠꯅꯤ ꯑꯗꯨꯗꯨꯒꯤꯅꯤ
ꯍꯣꯏꯌꯦ ꯆꯥꯕ ꯊꯛꯄ ꯆꯥꯡ ꯅꯥꯏꯗꯕ ꯃꯇꯝ ꯅꯥꯏꯗꯕꯁꯦ ꯑꯗꯒꯤ ꯇꯨꯝꯕꯁꯨ ꯋꯥꯠꯂꯝꯃꯅꯤ ꯅꯪ ꯑꯗꯨꯅꯅꯦꯕ ꯇꯧꯔꯛꯏꯗꯣ
ꯍꯣꯏ ꯑꯍꯥꯟꯕ ꯅꯨꯃꯤꯠ
ꯈꯔꯅꯥꯕ ꯍꯧꯔꯣ
ꯍꯜꯂꯣ ꯀꯩ ꯀꯩ ꯍꯥꯏ ꯕꯅꯣ
ꯄꯨꯛꯅꯕ
ꯑ ꯑꯍꯥꯟꯕ ꯄꯣꯈꯠꯂꯛꯄ ꯅꯨꯃꯤꯠꯇꯨꯗꯤ ꯑꯍꯥꯟꯕ ꯄꯨꯈꯠꯂꯛꯄ ꯅꯨꯃꯤꯠ ꯇꯨꯗꯤꯅꯦ ꯍꯣꯏꯌꯦ ꯑꯍꯥꯟꯕ ꯄꯨꯈꯠꯂꯛꯄ ꯅꯨꯃꯤꯠꯇꯨꯗꯤꯅꯦ ꯑꯩꯗꯣ ꯗ꯭ꯔꯤꯞꯀ ꯌꯥꯟꯗꯅ ꯑꯗꯒꯤꯗꯤ ꯍꯤꯗꯥꯛꯀ ꯄꯪꯆꯥꯥ ꯄꯪꯄꯤꯗ ꯄꯤꯁꯜꯂꯛꯏ ꯃꯣꯏꯅ ꯏꯃꯥ ꯍꯣꯏꯗꯣ ꯋꯥꯔꯕꯅꯤ ꯐꯥꯔꯃꯥꯁꯤꯗ ꯑꯃꯨꯛ ꯆꯦꯟ ꯑꯃꯨꯛ ꯀꯥꯈꯠꯂꯛ ꯑꯗꯒꯤꯗꯤ ꯍꯧꯖꯤꯛꯇꯤꯅꯦ ꯍꯣꯁꯄꯤꯇꯥꯜꯁꯤꯁꯨꯅꯦ ꯌꯥꯝ ꯐꯒꯠꯂꯝꯃꯦ ꯀꯔꯥꯏ ꯀꯔꯥꯏꯗꯒꯤ ꯄꯪꯆꯪ ꯆꯪꯕꯁꯨ ꯌꯥꯔꯝꯗꯦ ꯁꯦꯀ꯭ꯌꯨꯔꯤꯇꯤ ꯒꯥꯔꯗꯁꯤꯅ ꯒꯦꯠꯇ ꯑꯃꯨꯛ ꯂꯩꯔꯝꯅꯤ ꯑꯃꯨꯛ ꯆꯪꯒꯤꯕꯗꯁꯨ ꯆꯦꯛ ꯇꯧꯅꯤ ꯊꯣꯛꯈꯤꯕꯗꯁꯨ ꯑꯃꯨꯛ ꯍꯪꯉꯤ ꯍꯥꯏ ꯏꯃꯥ ꯍꯣꯏꯅ ꯇꯝꯃꯤꯅꯤꯀꯣ ꯑꯗꯨꯗꯨꯒꯤ ꯃꯣꯏꯁꯨꯅꯦ ꯈꯨꯗꯛ ꯈꯨꯗꯛꯇ ꯇꯧꯕꯗ ꯁꯥꯎꯁꯨ ꯁꯥꯎꯅꯤꯡꯕ ꯑꯗꯩ ꯇꯤꯛꯀꯦꯠꯇꯨꯁꯨ ꯅꯨꯃꯤꯗꯥꯡꯗꯣ ꯑꯣꯏꯔꯁꯨ ꯀꯛꯏꯗꯗꯨ ꯀꯛꯄꯗꯨꯗꯁꯨ ꯑꯃꯨꯛ ꯂꯥꯏꯟꯗꯣ ꯍꯦꯛꯇ ꯁꯥꯡꯉꯒ ꯂꯩꯔꯝꯕꯒꯤꯅꯦ ꯉꯥꯏꯍꯥꯛꯇꯪꯗꯨꯗ ꯍꯦꯛꯇ ꯃꯔꯥꯡ ꯃꯔꯥꯡ ꯇꯧꯒꯔꯦ ꯑꯗꯣ ꯑꯩꯕꯨꯗꯤ ꯀꯔꯤꯝ ꯒ꯭ꯌꯥꯟ ꯇꯥꯈꯤꯗ꯭ꯔꯦ ꯑꯗꯨꯝ ꯑ ꯍꯣꯁꯄꯤꯇꯥꯜ ꯑꯗꯨꯝ ꯌꯧꯕꯗꯨꯐꯥꯎ ꯑꯩꯁꯦ ꯑꯗꯨꯝ ꯒ꯭ꯌꯥꯟ ꯇꯥꯗꯕꯤꯗ ꯄꯨꯈꯠꯂꯛꯑꯦꯕ ꯑꯗ ꯅꯣꯉꯥꯟꯕꯩꯗꯨꯗꯗꯤ ꯈꯔ ꯒ꯭ꯌꯥꯟ ꯇꯥꯔꯦ ꯏꯃꯥ ꯍꯣꯏꯅ ꯆꯝꯐꯨꯠ ꯈꯔ ꯄꯤꯖꯔꯦ ꯑꯁ ꯑꯗꯨꯗꯩ ꯈꯔ ꯇꯦꯛꯈꯠꯂꯛꯏꯅꯦ ꯍꯧꯖꯤꯛ ꯐꯥꯎꯕꯅꯦ ꯑꯩ ꯆꯥꯛꯀ ꯐꯖꯅ ꯅꯤꯡꯊꯤꯅ ꯆꯥꯗ꯭ꯔꯤꯗ
ꯐꯔꯦ ꯐꯔꯦ ꯅꯪ ꯍꯥꯟ ꯍꯇ ꯌꯨꯝꯗ ꯊꯕꯛ ꯇꯧꯔꯁꯨ ꯌꯨꯝꯗ ꯂꯩꯔꯝꯕꯒꯤ ꯐꯕꯅꯦ ꯅꯠꯇ꯭ꯔꯗꯤ ꯅꯪ ꯅꯥꯊꯟꯗ ꯂꯩꯕ ꯃꯇꯝꯒ ꯊꯣꯛꯑꯗꯤ ꯈꯨꯗꯣꯡꯊꯤꯕ ꯅꯪꯕꯁ ꯇꯝꯕ ꯉꯝꯕ ꯅꯠꯇꯦ ꯌꯦꯡꯉꯣ
ꯍꯣꯏ
ꯆꯥꯛ ꯏꯁꯤꯡꯒꯗꯣ ꯈꯔ ꯈꯔ ꯆꯥ ꯌꯥꯔꯛꯑꯦ ꯍꯥꯏꯕ ꯅꯠꯇ꯭ꯔꯣ
ꯍꯣꯏ ꯈꯔ ꯈꯔꯕꯨꯗꯤ ꯆꯥꯕ ꯌꯥꯔꯛꯑꯦ
ꯍꯣꯏ ꯍꯣꯏ ꯃꯆꯤ ꯑꯣꯏꯕ ꯀꯩꯀꯩꯗꯨ ꯈꯔ ꯆꯥꯥꯁꯜꯂꯣ ꯍ ꯍꯣꯁꯄꯤꯇꯥꯜꯗꯨꯅ ꯀꯅꯥ ꯀꯅꯥ ꯂꯩꯃꯤꯟꯅꯔꯤꯅꯣ
ꯑ ꯍꯧꯖꯤꯛꯄꯨꯗꯤ ꯏꯃꯥꯒ ꯂꯩꯌꯦ
ꯑꯣ ꯐꯔꯦ ꯐꯔꯦ ꯑꯗꯣ ꯑꯅꯥ ꯑꯌꯦꯛ ꯌꯥꯎꯔꯛꯄꯁꯦ ꯍꯦꯛꯇ ꯇꯧꯐꯝ ꯈꯪꯗꯕ ꯑꯩꯈꯣꯏ ꯁꯤꯗꯁꯨ ꯑꯉꯥꯡ ꯑꯃ ꯑꯩꯈꯣꯏ ꯏꯕꯨꯡꯒꯤ ꯃꯆꯥ ꯑꯃ ꯅꯍꯥꯟ ꯅꯥꯗꯅ ꯆꯤꯡꯊꯦꯛꯇꯅ ꯍꯥꯏꯗꯤ ꯃꯁꯥ ꯁꯥꯒꯠꯄꯒꯤ ꯌꯥꯡ ꯆꯤꯡꯕꯗꯣ ꯇꯧꯗꯅꯅꯦ ꯍꯣꯁꯄꯤꯇꯥꯜꯗ ꯄꯨꯈꯠꯂꯦ
ꯑꯁ ꯑꯗꯨꯒꯤ ꯄꯥꯈꯠꯅꯕꯗ ꯃꯌꯥꯝ ꯅ ꯅꯍꯥꯟꯈꯩ ꯑꯃꯨꯛꯇ ꯇꯧꯗꯕꯅꯤꯅ ꯍꯥꯏꯗꯤ ꯑꯉꯥꯡꯖꯤꯡꯗꯣ ꯃꯃꯥꯗꯨꯅ ꯈꯪꯗ꯭ꯔꯕ ꯑꯉꯥꯡꯗꯣ ꯃꯁꯥ ꯁꯥꯒꯠꯂꯦꯁꯦ ꯑꯗꯨꯅ ꯃꯥꯗꯤ ꯑꯍꯤꯡꯗꯨꯗ ꯈꯪꯍꯧꯗ꯭ꯔꯅꯤꯅ ꯑꯉꯥꯡꯗꯨꯗꯤ ꯃꯥꯗꯤ ꯃꯤꯀꯞ ꯊꯣꯛꯂꯛꯄꯗ ꯃꯌꯥꯡ ꯆꯤꯡ ꯂꯩꯔꯝꯃꯕ ꯑꯗꯨꯅ ꯄꯥꯈꯠ ꯥꯇꯅ ꯍꯦꯛꯇ ꯑꯍꯤꯡꯗꯨꯗ ꯃꯌꯥꯝ ꯑꯗꯨꯅꯅꯦ ꯍꯣꯁꯄꯤꯇꯥꯜꯗ ꯌꯧꯔꯦ ꯍꯥꯏꯕꯁꯦ ꯍꯦꯛꯇ ꯄꯥꯈꯠꯄꯗꯨꯅ ꯑꯩꯁꯨ ꯅꯪ ꯅꯥꯔꯦ ꯍꯥꯏꯗꯨꯅ ꯀꯣꯜ ꯇꯧꯔꯛꯏꯅꯦ
ꯍꯧꯖꯤꯛ ꯄꯨꯗꯤ ꯀꯩꯁꯨ ꯇꯧꯗ꯭ꯔꯦꯗ ꯊꯣꯏꯗꯣꯛꯄ ꯅꯍꯥꯟ ꯅꯨꯃꯤꯠ ꯅꯤꯅꯤꯒꯤꯗꯨꯗꯤ
ꯃꯊꯪꯗꯗꯤ ꯈꯔ ꯆꯥꯕ ꯊꯛꯄꯗꯣ ꯃꯇꯝ ꯅꯥꯏꯔꯣ ꯇꯨꯝꯕ ꯈꯣꯠꯄꯗꯣ
ꯍꯣꯏ ꯋꯦꯗꯔꯁꯤ ꯅꯦ ꯑꯣꯍꯣ ꯁꯥꯕꯑꯣ ꯏꯪꯑꯣ ꯑꯃꯨꯛ ꯑꯃꯨꯛ ꯑꯗꯨꯝ ꯇꯧꯕꯁꯤꯗ
ꯋꯦꯗꯔꯖꯤꯅꯖꯨ ꯑꯌꯥꯝꯕꯅꯦ ꯃꯤꯖꯤꯡꯖꯦ ꯑꯩꯈꯣꯏ ꯁ꯭ꯋꯥꯏꯗ ꯌꯥꯝ ꯀꯥ ꯍꯦꯟꯅ ꯁꯥꯗꯕꯒꯤ ꯑꯃꯨꯛ ꯐꯕ ꯋꯥꯅꯦ ꯃꯤꯒꯤ ꯃꯄꯥꯟ ꯂꯝꯗꯗꯤ ꯑꯁ ꯌꯥꯝ ꯊꯤꯅ ꯊꯤꯅ ꯁꯥꯏ ꯍꯥꯏꯌꯦ ꯍꯧꯖꯤꯛꯁꯦ
ꯍꯣꯏ ꯑꯩꯈꯣꯏ ꯁꯤꯗꯅꯕꯨ ꯈꯔꯕꯨ ꯐꯔꯕ ꯃꯥꯜꯂꯤꯗ ꯃꯄꯥꯟꯗ ꯂꯩꯕ ꯁꯤꯡꯗꯨ ꯇꯨꯝꯐꯝ ꯆꯥꯐꯝꯒ ꯑꯝꯇ ꯈꯪꯗꯦ ꯍꯥꯏ ꯃꯣꯝꯄꯥꯛ ꯐꯤꯗꯛ ꯑꯗꯨ ꯏꯁꯤꯡ ꯂꯨꯞꯄꯒ ꯇꯨꯝꯅꯔꯕꯕꯨ ꯌꯥꯎꯔꯕ ꯃꯥꯜꯂꯦ ꯃꯣꯏ ꯍꯟꯗꯛꯇꯤ ꯌꯥꯝ ꯊꯤꯅ ꯐꯖꯅ ꯁꯥꯔꯕ ꯃꯥꯜꯂꯦ ꯃꯃꯥꯡ ꯃꯃꯥꯡꯗꯒꯤꯁꯨ ꯍꯦꯟꯖꯤꯟꯅ
ꯑꯁ ꯑꯗꯨꯕꯨ ꯃꯤꯗꯨꯕꯨ ꯍꯤꯡꯈꯤꯗ꯭ꯔꯥ ꯍꯥꯏꯕꯅꯤꯗ ꯑꯗꯨꯛ ꯁꯥꯕꯗꯨ ꯀꯃꯥꯏꯅ ꯇꯧꯗꯣꯏꯅꯣ ꯌꯨꯝꯗꯒꯤ ꯃꯄꯥꯟ ꯊꯣꯛꯄꯗꯤ ꯃꯤ ꯁꯤꯕ ꯁꯣꯏꯗꯅ ꯌꯥꯎꯔꯅꯤ ꯍꯥꯏꯕ
ꯎꯆꯦꯛ ꯀꯩꯀꯥꯖꯨ ꯐꯅ ꯌꯥꯝ ꯅꯨꯡꯁꯥ ꯁꯥꯃꯟꯕꯒꯤ ꯄꯥꯏꯕ ꯉꯝꯗꯕꯤꯗ ꯑꯗꯒꯤꯗꯤ ꯑꯉꯥꯡ ꯃꯌꯥꯝꯁꯨ ꯀꯨꯜ ꯀꯥꯕꯒꯗꯨ ꯍꯦꯛꯇ ꯎꯝ ꯅꯨꯡꯁꯥꯅ ꯌꯩꯕꯒꯤ ꯉꯝꯅꯗꯕꯒꯤ ꯃꯄꯥꯁꯤꯡꯅ ꯊꯣꯛꯍꯟꯗꯕꯐꯥꯎ ꯌꯥꯎꯅꯔꯕꯅꯤ ꯀꯩꯅꯣ ꯄꯥꯎꯗꯣ ꯌꯥꯎꯔꯛꯈ꯭ꯔꯤꯗꯨꯗꯤ
ꯍꯣꯏꯌꯦ ꯑꯩꯖꯨ ꯊꯦꯡꯅꯔꯝꯃꯦ ꯑꯁ ꯑꯈꯣꯏ ꯁꯤꯗꯒ ꯑꯗꯨꯃꯥꯏ ꯇꯧꯕꯤꯔꯛꯇ꯭ꯔꯗꯤ ꯐꯅꯤ ꯑꯈꯣꯏ ꯁ꯭ꯋꯥꯏꯗꯗꯤ ꯁꯥꯔꯦ ꯍꯥꯏꯖꯔꯁꯨꯀꯣ ꯈꯥꯡꯕ ꯉꯝꯕꯒꯤ ꯄꯥꯔ ꯑꯔ ꯑꯗꯨꯕꯥꯎꯛꯇꯤ ꯂꯩꯔꯗꯤ ꯐꯗꯧꯅꯦ꯫
ꯍꯣꯏ ꯑꯗꯨꯒꯤ ꯑꯁꯥꯕ ꯑꯏꯪꯕ ꯑꯣꯜꯂꯛꯄꯗꯨꯗꯅꯦꯃꯤ ꯑꯩꯅ ꯍꯟꯗꯛꯀꯤ ꯍꯦꯟꯖꯤꯟꯈ꯭ꯔꯤꯁꯤꯁꯨ ꯂꯣꯛ ꯂꯥꯏꯍꯧꯁꯨ ꯈꯔ ꯌꯥꯎꯈ꯭ꯔꯦꯕ ꯑꯩꯗꯣ ꯏꯁꯥꯗꯣ ꯍꯦꯛꯇ ꯁꯣꯟꯈ꯭ꯔꯦꯕ ꯀꯗꯥꯏꯗꯒꯤ ꯑꯗꯩ ꯑꯩꯒꯤ ꯊꯕꯛꯇꯣ ꯍꯥꯏꯔꯦꯗꯅ ꯑꯃꯨꯛ ꯑꯌꯨꯛ ꯉꯟꯇꯥꯗꯩ ꯆꯠꯂꯒ ꯅꯨꯃꯤꯗꯥꯡ ꯊꯦꯡꯉ ꯍꯜꯂꯛ ꯀꯅꯤ ꯃꯔꯛꯇ ꯆꯥꯕꯗꯨꯖꯨꯅꯦ ꯍꯦꯛꯇ ꯉꯝꯗꯕ ꯍꯦꯛꯇ ꯃꯤ ꯑꯃꯨꯛ ꯂꯥꯛꯁꯜꯂꯛꯄꯗ ꯍꯦꯛꯇ ꯎ ꯇꯤꯐꯤꯟ ꯄꯨꯔꯒ ꯆꯠꯂꯁꯨꯅꯦ ꯆꯥꯗꯕꯤꯗ ꯍꯜꯂꯛꯄꯅ ꯀꯣꯡꯒꯥꯏꯅꯦ ꯍꯥꯏꯕ ꯈꯪꯍꯧꯗꯦꯕ ꯃꯇꯝ ꯍꯧꯒꯤꯕꯁꯦ ꯑꯗꯩ ꯅꯨꯡꯗꯥꯡ ꯌꯧꯔꯛꯑꯅꯤ ꯆꯥꯛꯇꯣ ꯏꯃꯥ ꯍꯣꯏꯗꯤ ꯆꯥꯔꯥ ꯂꯩꯔꯝꯃꯅꯤꯗꯣ ꯑꯗꯨꯒ ꯑꯩꯅ ꯏ ꯆꯥꯛꯇꯣ ꯏꯪꯅ ꯏꯪꯅ ꯆꯥꯔꯕꯅꯤꯅ ꯇꯨꯝꯕ ꯉꯝꯃꯛꯇ꯭ꯔꯤꯅꯦ ꯍꯥꯏꯕ꯫
ꯎꯝ ꯑꯗꯣ ꯅꯪꯗꯣ ꯊꯕꯛꯇꯣ ꯈꯔ ꯉꯟꯅ ꯍꯜꯂꯛꯄ ꯍꯜꯂꯛꯅꯕ ꯇꯧꯕ ꯃꯊꯪꯗꯩꯗꯤ ꯍꯥꯏꯗꯤ ꯌꯥꯝ ꯊꯤꯅ ꯃꯇꯝ ꯍꯦꯟꯅ ꯊꯕꯛꯇꯣ ꯇꯧꯔꯨꯔꯅꯣꯕ ꯆꯥꯛ ꯑꯁꯥꯕ ꯆꯥꯕꯁꯤꯅ ꯍꯦꯟꯅ ꯐꯩꯗꯅ ꯑꯩꯈꯣꯏ
ꯍꯣꯏ ꯃꯊꯪꯗꯒꯤꯗꯤꯅꯦ ꯑꯩꯁꯨ ꯑꯗꯨꯝ ꯍꯥꯏꯔꯅꯤ ꯑꯗꯒꯤꯗꯤ ꯊꯕꯛꯇꯨꯁꯨꯅꯦ ꯉꯟꯅ ꯑꯗꯨꯝ ꯍꯜꯂꯛꯅꯕ ꯍꯦꯟꯅ ꯇꯧꯔꯗꯧꯕꯅꯤ ꯀꯗꯥꯏꯗꯒꯤ ꯑꯃꯨꯛꯀ ꯁꯤꯗ ꯗꯣꯛꯇꯔꯅ ꯍꯥꯏꯔꯛꯄꯗꯅꯦ ꯁꯤꯗꯒꯤ ꯍꯦꯟꯅ ꯑꯃꯨꯛꯀ ꯑꯃꯨꯛ ꯇꯧꯔꯒꯗꯤ ꯍꯦꯟꯅꯕꯨ ꯁꯣꯛꯆꯤꯜꯂꯛ ꯀꯅꯤ ꯍꯥꯏ ꯗꯣꯛꯇꯔꯅ ꯑꯩꯗꯨ ꯆꯥꯕ ꯌꯥꯔꯛꯇꯕꯁꯤ ꯀꯨꯏꯁꯜꯂꯛꯑꯦꯕ ꯈꯪꯕ꯭ꯔꯥ ꯑꯗꯨ ꯅꯨꯃꯤꯠ ꯗꯣꯛꯇꯔꯅ ꯑꯩꯉꯣꯟꯗ ꯇꯝꯃꯛꯄꯗ ꯅꯨꯃꯤꯠ ꯍꯨꯝꯅꯤ ꯐꯥꯎꯕ ꯆꯥꯛꯁꯦ ꯆꯥꯕ ꯆꯥꯅꯤꯡꯕꯁꯦ ꯄꯣꯛꯂꯛꯇ꯭ꯔꯗꯤꯅꯦ ꯗꯣꯛꯇꯔꯗ ꯂꯥꯛꯑꯣ ꯍꯥꯏꯔꯤꯅꯦ ꯑꯗꯣ ꯁꯤꯗ ꯀꯦꯝ ꯈꯟꯗꯕ ꯁꯥꯔꯒ ꯁꯨꯝ ꯆꯥꯕ ꯌꯥꯗ꯭ꯔꯤꯕꯣꯏ ꯅꯤꯡꯗꯅ ꯑꯗꯨꯝ ꯍꯪꯗꯕꯤ ꯆꯠꯂꯤꯖꯦ ꯁꯤꯁꯦ ꯌꯥꯝ ꯁꯣꯏꯔꯝꯃꯦꯅꯦ ꯆꯥꯛꯁꯦ ꯆꯥꯕꯕꯨ ꯍꯦꯛ ꯌꯥꯔꯛꯇ꯭ꯔꯗꯤ ꯗꯣꯛꯇꯔꯗ ꯂꯥꯛꯑꯣ ꯍꯥꯏ ꯗꯣꯛꯇꯔꯅ ꯁꯤꯅ ꯈ꯭ꯋꯥꯏ ꯁꯣꯏꯕꯅꯦ ꯑꯈꯣꯏꯒꯤ ꯍꯥꯏꯗꯤ ꯃꯤꯁꯤꯡꯁꯤꯕꯨꯕ ꯑꯗꯨꯝ ꯑ ꯑꯈꯣꯏꯖꯨ ꯉꯥꯏ ꯅꯪꯖꯨ ꯉꯥꯏ ꯑꯗꯨꯝ ꯆꯥꯛꯁꯤ ꯆꯥꯕ ꯌꯥꯗ꯭ꯔꯒꯁꯨ ꯑꯁ ꯅꯣꯡ ꯐꯥꯗꯣꯛꯅꯤꯗ ꯍꯥꯏꯅ ꯈꯜꯂ ꯂꯩꯊꯣꯛꯇ꯭ꯔꯥ ꯑꯗꯨ ꯌꯥꯔꯝꯗ꯭ꯔꯦꯕ ꯑꯗꯨꯗꯨꯅꯅꯤ꯫
ꯑꯗꯨꯅꯦ ꯆꯥꯛ ꯆꯥꯕ ꯌꯥꯗ꯭ꯔꯗꯤ ꯑꯁꯣꯏꯕ ꯑꯃ ꯂꯩꯕꯩꯅꯦ ꯍꯥꯏꯗꯤ ꯆꯥꯛꯁꯦ ꯆꯥꯔꯤꯒꯩ ꯌꯥꯕ ꯃꯤꯖꯦ ꯃꯁꯥꯖꯦ ꯐꯔꯕꯅꯦꯅ ꯍꯥꯏꯅꯩꯖꯦ ꯃꯤꯅ ꯑꯗꯨꯅ ꯆꯥꯛ ꯆꯥꯕ ꯌꯥꯔꯛꯇꯕ ꯇꯨꯝꯕ ꯌꯥꯔꯛꯇꯕꯁꯦ ꯌꯥꯝꯅ ꯄꯥꯈꯠꯂꯦꯕ ꯏꯁꯥꯗ ꯀꯩꯗꯧꯔꯝ ꯀꯩꯅꯣꯅ ꯈꯟꯕꯗ ꯑꯗꯨꯅ ꯃꯊꯪꯗꯩꯗꯤ ꯍꯦꯛꯇ ꯗꯣꯛꯇꯔꯗ ꯆꯠꯂꯒ ꯌꯦꯡꯊꯣꯛꯇ꯭ꯔꯗꯤ ꯅꯪꯗꯣ ꯈꯔ ꯆꯦꯛꯁꯜꯂꯨꯀꯣ꯫
ꯍꯣ ꯍꯣ ꯍꯣꯏ꯫
ꯍꯣꯁꯄꯤꯇꯥꯜꯗꯩꯖꯨ ꯍꯜꯂꯛꯇ꯭ꯔꯤꯝꯅꯤꯅ ꯍꯧꯖꯤꯛ
ꯍꯣꯏ ꯅꯪꯖꯨ ꯍꯣꯁꯄꯤꯇꯥꯜꯗꯩ ꯑꯩ ꯀꯨꯝꯃꯛꯄ ꯃꯇꯝꯗ ꯄꯥꯎ ꯐꯥꯎꯔꯛꯀꯦ ꯑꯈꯣꯏꯔꯣꯝꯗ ꯊꯣꯛꯂꯛꯑꯣ꯫
ꯍꯣꯏ ꯍꯣꯏ ꯊꯣꯛꯂꯛꯀꯦ ꯄꯥꯎ ꯐꯥꯎꯔꯣ ꯅꯣꯡ ꯅꯤꯅꯤ ꯂꯩꯔꯗꯤ ꯅꯪ ꯍꯜꯂꯛꯑꯅꯤꯗ ꯑꯩꯅ ꯈꯟꯕꯗ꯫
ꯍꯜꯂꯛꯑꯅꯤ ꯍꯜꯂꯛꯑꯅꯤ ꯑꯗꯨꯗ ꯑꯃꯨꯛ ꯑꯥ ꯑꯈꯣꯏꯗ ꯑꯃꯨꯛꯇꯪꯒ ꯄꯨꯟꯒꯤꯁꯦ ꯑꯈꯣꯏ ꯈꯔ ꯎꯅꯗꯕꯁꯨ ꯀꯨꯏꯔꯦ ꯑꯩꯁꯨ ꯑꯗꯨꯗꯗꯤ ꯏꯁꯥꯁꯨ ꯈꯔ ꯀꯜꯂꯅꯤ ꯑꯍꯥꯎꯕ ꯈꯔ ꯆꯥꯁꯤ ꯂꯥꯛꯎ꯫
ꯑꯣ ꯍꯣꯏ ꯌꯥꯏ ꯑꯍꯥꯎꯕꯒ ꯆꯥꯗꯕ ꯀꯨꯏꯔꯦ꯫
ꯑꯗꯣ ꯑꯩꯗꯤꯅꯦ ꯊꯥꯎ ꯊꯨꯝꯖꯨ ꯌꯥꯝ ꯆꯥꯕ ꯌꯥꯒꯤꯔꯣꯏ ꯑꯗꯨꯗꯨꯅ ꯑꯩꯕꯨꯗꯤ ꯆꯝꯐꯨꯠ ꯑꯗꯨꯝ ꯇꯧꯔꯝꯃꯒꯦ ꯅꯣꯏꯒꯤꯗꯤ ꯑꯍꯥꯎ ꯑꯍꯥꯎꯕ ꯀꯩ ꯀꯩꯅꯣ ꯈꯔ ꯁꯦꯝꯃꯝꯒꯦ ꯂꯥꯛꯑꯣ ꯀꯅꯥ ꯑꯩꯈꯣꯏ ꯑꯇꯣꯞꯄꯈꯩꯁꯨ ꯑꯩꯖꯨ ꯐꯣꯟ ꯇꯧꯔꯒ ꯍꯥꯏꯕꯗꯨ ꯐꯔꯛ ꯇꯥꯗꯧ ꯃꯥꯜꯂꯤ ꯅꯪꯅ ꯄꯥꯎ ꯐꯥꯎꯒ꯭ꯔꯣ ꯑꯩꯈꯣꯏꯗ ꯑꯝꯇꯪ ꯄꯨꯟꯁꯦꯅ꯫
ꯍꯣꯏ ꯍꯣꯏ ꯍꯥꯏꯒ꯭ꯔꯒꯦ ꯅꯪ ꯑꯅꯥꯕ ꯍꯜꯂꯛꯄꯩꯗꯨꯗ ꯄꯨꯜꯂꯞ ꯍꯪꯃꯤꯟꯅꯕ ꯑꯣꯏꯅ ꯆꯠꯂꯖꯦꯅ ꯀꯅꯥ ꯀꯅꯥꯗꯅꯣ ꯑꯩꯅ ꯍꯥꯏꯒ꯭ꯔꯒꯦ꯫
ꯍꯣ ꯍꯣꯏ ꯑꯗꯨꯃꯥꯏ ꯇꯧꯔꯁꯤ ꯑꯩꯒꯤ ꯗꯣꯛꯇꯔꯒꯤ ꯆꯦꯛꯑꯞꯀꯤ ꯃꯇꯝꯁꯨ ꯇꯥꯁꯜꯂꯛꯀꯗꯧꯔꯦꯕ ꯗꯣꯛꯇꯔꯗꯨ ꯅꯨꯡꯗꯤꯟ ꯅꯨꯡꯗꯤꯟ ꯋꯥꯏꯔꯝ ꯏꯚꯤꯅꯤꯡ ꯁꯨꯃꯥꯏꯅ ꯌꯥꯆꯪꯉꯛꯄ ꯃꯇꯝꯁꯤꯗ ꯆꯪꯉꯛꯄꯅꯦꯕ ꯑꯗꯣ ꯃꯥ ꯁꯣꯏꯅ ꯆꯪꯉꯛꯑꯅꯤ ꯑꯩ ꯀꯩꯅꯣ ꯉꯍꯥꯛ ꯂꯩꯔꯒ ꯑꯃꯨꯛ ꯄꯥꯎ ꯐꯥꯎꯅꯁꯦ꯫
ꯍꯣ ꯍꯣꯏ ꯌꯥꯌꯦ ꯌꯥꯌꯦ ꯊꯝꯃꯒꯦ ꯊꯝꯃꯒꯦ꯫
ꯍꯣ ꯍꯣ ꯍꯣ ꯍꯣ